ꯍꯜꯂꯣ ꯑꯣ ꯇꯥꯕ꯭ꯔꯥ ꯇꯥꯕ꯭ꯔꯥ
ꯍꯜꯂꯣ
ꯇꯥꯗ꯭ꯔꯣ
ꯍꯣꯏ ꯍꯣꯏ ꯇꯥꯏꯌꯦ ꯇꯥꯏꯌꯦ
ꯑꯥ ꯑꯥ ꯑꯩꯗꯩ ꯑꯁ ꯇꯨꯐꯝ ꯑꯗꯨꯝ ꯐꯝꯂꯒ ꯂꯩꯌꯦꯗ ꯍꯧꯖꯤꯛꯇꯤ ꯇꯨꯝꯅꯕ ꯇꯨꯝꯅꯕ ꯇꯧꯈ꯭ꯔꯦ
ꯅꯪ ꯈꯣꯟꯖꯦꯜ ꯀꯟꯅ ꯊꯣꯛꯇꯦꯗ
ꯍꯧꯖꯤꯛꯇꯤ
ꯀꯩꯒꯤꯅꯣ ꯅꯪ
ꯇꯥꯗ꯭ꯔꯣ ꯍꯥꯞꯇꯤꯌꯦ
ꯍꯥꯞꯇꯦ
ꯑꯥ
ꯅꯪ ꯈꯣꯟꯖꯦꯜꯁꯦ ꯌꯥꯝ ꯄꯤꯛꯏꯗ
ꯃꯁꯥꯒꯤꯅꯦ
ꯑꯁ ꯃꯁꯥꯒꯤꯅꯤꯕ
ꯑꯥ
ꯂꯣꯏꯔꯦꯗ
ꯅꯪꯒꯤꯁꯨ ꯌꯥꯝ ꯄꯤꯛꯄꯗꯨꯗꯤ
ꯕꯣꯜꯒ ꯌꯦꯡꯗ꯭ꯔꯣ
ꯌꯦꯡꯗꯦ ꯅꯪꯗꯤ ꯌꯦꯡꯕ꯭ꯔꯣ ꯅꯣꯏꯅ ꯌꯦꯡꯉꯣ ꯑꯗꯨꯒ ꯋꯥꯔꯤ ꯂꯤꯔꯛꯑꯣ ꯑꯗꯨ ꯇꯥꯅꯕ ꯉꯥꯏꯔꯤꯌꯦ
ꯕꯣꯜꯗꯣ ꯌꯦꯡ ꯏꯝꯄꯣꯔꯇꯦꯟ ꯂꯧꯗ꯭ꯔꯕꯣ ꯍꯧꯖꯤꯛꯇꯤ
ꯀꯌꯥ ꯀꯌꯥ ꯌꯦꯡꯅꯤꯡꯗꯦꯕ ꯀꯣ
ꯍꯥ
ꯌꯥꯝ ꯌꯦꯡꯅꯤꯡ ꯌꯦꯡꯅꯤꯡꯕꯗꯤ ꯐꯥꯎꯗꯤꯌꯦ ꯑꯗꯨꯒꯤꯅꯦ
ꯗꯣꯛ
ꯅꯪ ꯌꯦꯡꯕ꯭ꯔꯣ
ꯑꯩ ꯍꯥꯞ ꯐꯥꯎꯗꯤ ꯌꯦꯡꯉꯦ ꯑꯗꯨ ꯑꯗꯨꯛꯇꯤ ꯑꯁ ꯃꯣꯏꯒꯤ ꯃꯦꯁꯇꯣ ꯐꯖꯗꯕꯀꯣ
ꯑꯥ
ꯋꯥꯟ ꯄꯤ ꯑꯦꯝ ꯋꯥꯟ ꯊꯥꯔꯇꯤꯒꯤꯗ ꯌꯦꯡꯒꯦ
ꯑꯣ ꯐꯖ ꯐꯖꯗ꯭ꯔꯗꯤ ꯃꯇꯝ ꯃꯥꯡꯍꯟꯕꯁꯣꯔꯨ ꯌꯦꯡꯅꯤꯡꯗꯕ ꯅꯠ
ꯋꯥꯟ ꯊꯥꯔꯇꯤꯒꯤꯁꯨ ꯈꯪꯗꯦꯗ ꯐꯖꯗꯣꯏꯔ ꯐꯖꯔꯣꯏꯗꯔꯥ
ꯐꯖꯒꯅꯤ ꯍꯧꯒꯠꯂꯣ ꯑꯗꯨꯒ ꯌꯦꯡꯉꯣ
ꯑꯗꯨꯝꯗꯤ ꯑꯩ ꯈꯪꯗꯦꯍꯦ
ꯑꯩ ꯈꯪꯉꯦꯕ ꯐꯖꯅꯤ ꯍꯥꯏꯕꯗꯣ
ꯐꯖꯗ꯭ꯔꯗꯤ ꯑꯩꯉꯣꯟꯗ ꯍꯣꯔꯦꯟ ꯍꯥꯏꯔꯛꯑꯣ
ꯍꯣꯏ ꯍꯣꯏ ꯍꯥꯏꯕꯤꯒꯦ ꯍꯥꯏꯕꯤꯒꯦ ꯅꯪꯉꯣꯟꯗ ꯍꯥꯏꯗ꯭ꯔꯗꯤ ꯀꯅꯥ ꯅꯪꯉꯣꯟꯗ ꯍꯥꯏꯗꯣꯏꯅꯣ
ꯆꯨꯝꯃꯦꯅꯦ ꯑꯗꯨꯅꯦ ꯅꯪꯁꯨ ꯌꯥꯏꯍꯦ ꯑꯩ ꯋꯥꯈꯜ ꯂꯣꯏꯅ ꯈꯪꯉꯦꯅꯦ
ꯑꯗꯣ
ꯈꯨꯠꯁꯥꯁꯤꯗꯤ ꯂꯣꯏꯔꯦ ꯑꯁ
ꯍꯧꯖꯤꯛꯕꯨ ꯁꯥꯕ꯭ꯔꯅꯦ
ꯍꯥ
ꯍꯧꯖꯤꯛꯄꯨ ꯁꯥꯔꯤꯕ꯭ꯔꯕ
ꯇꯥꯗꯦ ꯇꯥꯗꯦ
ꯁꯥꯔꯤꯕ꯭ꯔꯥ ꯍꯥꯏꯕꯅꯦ ꯍꯧꯖꯤꯛꯄꯣ
ꯍꯣꯏ ꯑꯁ ꯍꯧꯖꯤꯛ ꯌꯥꯝ ꯁꯥꯥꯔꯤꯌꯦ
ꯑꯣ ꯑꯗꯨ ꯏꯔꯨꯔꯣ ꯏꯔꯨꯔꯣꯒ ꯇꯨꯝꯃꯣꯅ
ꯃꯄꯥꯟꯗ ꯂꯩꯕꯅꯤꯅꯀꯣ ꯃꯄꯥꯟꯗꯗꯤ ꯌꯥꯝ ꯁꯥꯏꯌꯦꯅ
ꯑꯣ ꯍꯣꯏ ꯍꯣꯏ ꯇꯨꯝꯗ꯭ꯔꯤꯉꯩꯗ ꯏꯔꯨꯑꯣ ꯇꯨꯝꯗ꯭ꯔꯤꯉꯩꯗ ꯏꯔꯨꯑꯣꯕ ꯏꯔꯨꯊꯣꯛꯑꯣ ꯑꯗꯨꯒ ꯇꯨꯝꯃꯣꯕ ꯐꯖꯅ ꯇꯥꯗꯕ꯭ꯔꯥ
ꯍꯣꯏ ꯅꯪ ꯈꯣꯟꯖꯦꯜꯁꯦ ꯌꯥꯝ ꯄꯤꯛꯑꯦꯕ
ꯀꯩꯅꯣ ꯁ꯭ꯄꯤꯀꯔꯅꯔ ꯀꯩꯒꯤꯅꯣꯅꯦ
ꯈꯪꯗꯦ ꯅꯪ ꯈꯣꯟꯖꯦꯜꯗꯤ ꯌꯥꯝ ꯄꯤꯛꯑꯦ ꯑꯩ ꯈꯣꯟꯖꯦꯜꯗꯤ ꯂꯥꯎꯕ꯭ꯔꯣ
ꯁ꯭ꯄꯦꯟ ꯑꯩ ꯅꯥꯀꯣꯡ ꯑꯩ ꯅꯥꯀꯣꯡ ꯀꯥꯏꯗꯧꯔꯦ
ꯑꯁ ꯅꯪ ꯅꯥꯀꯣꯡ ꯀꯥꯏꯗꯧꯔꯦ ꯅꯣꯏꯔꯦꯍꯦ
ꯑꯁꯦꯡꯕꯅꯦ ꯐꯥꯒꯤ ꯅꯠꯇꯦ ꯑꯁꯦꯡꯕꯅꯦ ꯑꯩ ꯅꯥꯀꯣꯡ ꯑꯃ ꯀꯥꯏꯗꯧꯔꯦ ꯅꯪꯅ ꯂꯥꯎꯃꯟꯕꯒꯤ
ꯑꯣ
ꯑꯗꯨ ꯉꯁꯤꯗꯤ ꯀꯥꯏ ꯆꯠꯂꯦ
ꯑꯁ ꯉꯁꯤ ꯑꯩꯗꯤ ꯊꯕꯛ ꯀꯧꯅꯤꯡꯗꯦ
ꯑꯣꯥ
ꯊꯕꯛ ꯃꯆꯥ ꯃꯆꯥ ꯀꯣ
ꯃꯤꯗꯤꯠ ꯃꯤ ꯃꯤꯗꯤ ꯊꯕꯛ ꯌꯥꯝ ꯇꯧꯕ ꯃꯥꯜꯂꯦ ꯀꯣ ꯑꯣ ꯑꯗꯨ ꯋꯥꯗ꯭ꯔꯣ
ꯑꯗꯣ ꯋꯥꯔꯦ ꯇꯨꯝꯒ‌ꯦ ꯍꯩꯔ ꯍꯥꯏ ꯇꯨꯝ ꯇꯨꯝꯅꯤꯉꯦ ꯑꯦ ꯑꯩꯗꯤ ꯌꯨꯝꯗ ꯗꯨꯝ ꯂꯩꯌꯦꯗ
ꯑꯣ ꯅꯪꯖꯦ ꯂꯦꯡꯃꯩꯅꯤꯀꯣ
ꯍꯣꯏ ꯅꯪꯅꯥ
ꯈꯪꯉꯤ ꯈꯪꯉꯦ ꯑꯩꯅ ꯔꯣꯡꯃꯩ
ꯑꯣ
ꯀ꯭ꯔꯤ ꯃꯥꯟꯕ꯭ꯔꯣ ꯃꯩꯇꯩ ꯃꯥꯟꯕ꯭ꯔꯣ
ꯏ ꯑꯦ ꯑꯦ ꯑꯗꯨꯃꯨꯛ ꯈꯣꯏꯕꯗꯨ ꯑꯩꯈꯣꯏꯗꯤ ꯗꯨꯝ ꯈꯪꯉꯦ ꯐꯥꯒꯤ ꯇꯧꯕꯅꯦ ꯑꯗꯨꯝ ꯈꯪꯅꯥꯌꯦꯕꯀꯣ ꯍꯥꯏꯗꯤ ꯋꯥ ꯉꯥꯡꯕ ꯀꯩꯅꯣ ꯈꯣꯏꯕꯗ‌ꯣ
ꯈꯣꯟꯖꯦꯜꯗꯣꯀꯣ ꯃꯈꯣꯟꯗꯣ ꯇꯥꯡꯒꯨꯜ ꯇꯥꯡꯈꯣꯜꯅ ꯂꯣꯟꯕ ꯑꯃꯨꯛꯀ ꯇꯣꯉꯥꯜꯂꯦ
ꯑꯧ ꯇꯨꯉꯟ
ꯄꯥꯎꯃꯩ ꯃꯥꯥꯎ ꯃꯣꯏꯅ ꯇꯣꯉꯥꯜꯂꯦ ꯈꯣꯏ ꯖꯦꯂꯦꯡꯔꯣꯡꯅ ꯈꯔ ꯇꯣꯉꯥꯜꯂꯦ
ꯍꯣꯏ ꯇꯣꯉꯥꯝꯕꯗꯁꯨ ꯅꯣꯏ ꯅꯣꯏ ꯔꯣꯡꯃꯩꯒꯤꯗꯤ ꯈꯤꯇꯪ ꯍꯥꯏꯗꯤ ꯌꯥꯝ ꯑꯩꯈꯣꯏꯒꯤ ꯍꯦꯟꯅ ꯑꯃꯨꯛ ꯇꯣꯉꯥꯜꯂꯦꯕ
ꯎꯝ
ꯋꯥꯔꯤ ꯁꯅꯥꯕꯀꯥꯟꯗ ꯍꯤꯇꯥ ꯑꯗꯨꯝ ꯀꯨ ꯍꯩ ꯀꯃꯥꯏ ꯍꯥꯏꯁꯤꯔ ꯀꯨꯝꯕꯗꯣ ꯑꯗꯨꯃꯥꯏꯟ ꯇꯧꯋꯦꯕ ꯇꯥꯕ ꯅꯨꯉꯥꯏꯌ‌ꯦꯗ ꯅ‌ꯣꯏꯒꯤ
ꯂꯣꯏꯂꯦꯡꯅꯦ ꯑꯩꯈꯣꯏꯒꯤꯠ ꯅ‍ꯣꯏ ꯍꯦꯟꯅ ꯇꯥꯕ ꯅꯨꯉꯥꯏꯌꯦꯗ ꯈꯣꯏꯒꯤꯗꯤ
ꯅꯪꯒꯤꯁꯤꯗꯤ ꯑꯩꯒꯤꯠ ꯊꯤꯌ‌ꯦ ꯊꯤꯌꯦ ꯍꯥꯏꯕꯅꯦꯕ
ꯀ‌ꯣ
ꯍꯥ
ꯅꯪꯒꯤꯁꯤꯗꯤ ꯑꯩꯒꯤ ꯊꯤꯌ‌ꯦ ꯍꯥꯏꯕꯅꯦꯕ
ꯎꯝ
ꯌꯥꯏꯌꯦꯍꯦ ꯎꯝ ꯑꯃꯨꯛ ꯍꯥꯏꯔꯛꯑꯦ
ꯃꯦꯁꯦꯁ
ꯏꯛ ꯏꯀꯥꯏ ꯏꯀꯥꯏꯌ‌ꯦꯍ‌ꯦ
ꯍꯥ
ꯏꯀꯥꯏꯌ‌ꯦꯍ‌ꯦ
ꯅꯠꯇ‌ꯦꯗ ꯃꯦꯁꯦꯁ ꯂꯥꯛ
ꯑꯥ
ꯐꯦꯁꯦꯁ ꯂꯥꯛꯄꯗꯣ ꯑꯩꯉꯣꯟꯗ
ꯎꯝ
ꯅꯠꯇ‌ꯦ ꯒ꯭ꯔꯨꯞ ꯒ꯭ꯔꯨꯞ ꯂꯩꯌꯦꯅꯥ ꯒ꯭ꯔꯨꯞ ꯂꯩꯌꯦꯅꯥ
ꯎꯝ ꯎꯝ ꯎꯝ
ꯑꯗꯨ ꯒ꯭ꯔꯨꯞꯒꯤ ꯃꯦꯁꯦꯁꯗꯣ ꯍꯥꯏꯕꯅꯤꯗꯥ ꯁꯨꯝ ꯇꯧꯕꯅꯤꯗꯥ
ꯇꯧꯒꯅꯨꯗꯥ ꯅꯨꯡꯉꯥꯏꯇꯦꯗꯥ
ꯄꯨꯡꯇꯧ ꯇꯧꯒꯅꯨ ꯄꯨꯡꯇꯧ ꯇꯧꯒꯅꯨ ꯌꯥꯏꯌꯦꯅ ꯄꯨꯡꯇꯧ ꯇꯧ
ꯑꯗꯨꯗꯩ ꯂꯣꯝꯗꯣ ꯍꯥꯏꯔꯛꯑꯣ ꯇꯥꯒꯦ ꯅꯪ ꯍꯥꯏꯕ꯭ꯔꯥ ꯑꯩ ꯑꯝꯇ ꯌꯦꯡꯒꯦ
ꯀꯔꯝꯕ ꯗꯥꯏꯂꯣꯛ ꯄꯥꯝꯕ꯭ꯔꯥ
ꯑꯗꯨ ꯖꯦꯅꯤ ꯈꯨꯔꯥꯏꯒꯤꯗꯣ ꯇꯧꯔꯛꯑꯣꯅꯦ
ꯑꯩ ꯖꯦꯅꯤ ꯈꯨꯔꯥꯏ ꯑꯗꯨꯒꯨꯝꯕꯗꯤ ꯇꯜꯂꯦꯗ
ꯀꯩꯒꯤꯅꯣ ꯑ ꯑꯩ
ꯅꯪ ꯅꯪ ꯇꯧ ꯅꯪ ꯇꯧꯕꯤꯌꯨꯅꯦ
ꯖꯦꯅꯤ ꯈꯨꯔꯥꯏꯒꯤꯔꯣ
ꯍꯣꯏ
ꯑꯩ ꯇꯧꯋꯣ ꯍꯥꯏꯗꯕꯩꯅꯦ ꯅꯪꯕꯨ ꯇꯧꯋꯣ ꯍꯥꯏꯕꯗꯨ
ꯑꯁ ꯑꯩꯗꯤ ꯍꯩꯇꯦꯅꯦ ꯁꯦꯡꯕ
ꯢꯁ ꯍꯥꯢꯔꯝꯅꯤꯗ ꯖꯦꯅꯤ ꯈꯨꯔꯥꯢꯒꯤ ꯃꯇꯧꯗꯤ ꯅꯨꯄꯥ ꯅꯨ ꯄꯥꯅ ꯇꯧꯕꯗꯣ ꯍꯦꯟꯅ ꯄꯥꯛꯄꯅꯦ
ꯅꯨꯄꯥ ꯑꯃꯥꯅ ꯂꯩꯌꯦꯀꯣ ꯑ ꯃꯤꯇꯩ ꯅꯨꯄꯥ ꯃꯆꯥ ꯅꯨꯞ
ꯑ ꯁꯣꯛꯀꯅꯨ ꯍꯥꯏꯕꯗꯨꯔꯥ
ꯃꯩꯇꯩ ꯅꯨꯄꯥ ꯑꯃ ꯀꯣ ꯃꯥꯁꯦ ꯖꯦꯅꯤ ꯈꯨꯔꯥꯏꯒ ꯃꯈꯣꯟꯗ ꯌꯥꯝ ꯆꯞ ꯃꯥꯟꯅꯩꯌꯦꯕ
ꯑꯥ ꯑꯥ
ꯈꯪꯕ꯭ꯔꯥ
ꯈꯪꯗꯤꯌꯦ
ꯐꯦꯁꯕꯨꯛꯇ ꯑꯩꯁ ꯚꯥꯏꯔꯦꯜ ꯆꯠꯂꯤꯗꯣ
ꯎꯝ
ꯈꯪꯗꯦ
ꯍꯣꯏ ꯑꯩꯗꯤ ꯁꯨꯡꯎ ꯎꯗꯦꯕ
ꯅꯪ ꯑꯝꯇ ꯍꯥꯏꯔꯛꯑꯣꯅꯦ ꯑꯗꯣ ꯃꯥ ꯃꯥꯅ ꯍꯥꯏꯕꯒꯨꯝꯅ ꯅꯪꯁꯨ ꯍꯥꯏꯔꯛꯑꯣ
ꯏꯁ ꯑꯩꯗꯤ ꯍꯩꯇꯦꯗ
ꯢꯁ ꯍꯥꯏꯔꯝꯅꯤ ꯅꯥ ꯎꯟ ꯄꯥꯛꯀꯅꯤ ꯑꯝꯇ ꯍꯥꯏꯔꯛꯑꯣ ꯈꯤꯇꯪ ꯍꯥꯏꯔꯛꯑꯣ
ꯖꯦꯅꯤ ꯑꯩꯁ ꯗꯥꯏꯂꯣꯛ ꯀ꯭ꯌꯝ ꯈꯪꯉꯦꯗ ꯕꯣꯅꯤꯒꯤꯗꯤ ꯈꯔ ꯈꯪꯉꯦ
ꯑꯍꯥ ꯑꯗꯨ ꯍꯥꯏꯔꯛꯑꯣ ꯕꯣꯅꯤꯒꯤ ꯍꯥꯏꯔꯛꯑꯣ
ꯑꯁ ꯍꯩꯇꯦꯗ
ꯑꯦ ꯑꯦ ꯑꯦ ꯍꯥꯏ ꯈꯇ ꯈꯔ ꯈꯪꯉꯦ ꯍꯥꯏꯔꯒ ꯑꯃꯨꯛ ꯍꯥꯏꯗꯦ ꯍꯥꯏꯕꯗꯨꯗꯤ ꯅꯪꯁꯨ
ꯈꯔꯕꯨꯗꯤ ꯈꯔ ꯈꯔꯕꯨꯗꯤ ꯈꯪꯉꯦ ꯑꯗꯨ ꯌꯥꯝꯅꯗꯤ ꯀꯥꯎ ꯀꯥꯎꯈ꯭ꯔꯦꯕ
ꯌꯥꯝꯗ꯭ꯔꯁꯨ ꯌꯥꯏꯑꯕ
ꯅꯨꯡꯁꯤ ꯅꯨꯡꯁꯤꯅ ꯇꯧꯕꯤꯌꯨ
ꯍꯦ ꯍꯦ ꯍꯦ
ꯑꯩ ꯇꯅꯤꯡ
ꯑꯗꯨꯗꯤ
ꯁꯦꯀꯦꯟ ꯑꯃ ꯑꯅꯤ ꯁꯦꯀꯦꯟ ꯑꯃ ꯑꯅꯤ ꯈꯛꯇ ꯇꯧꯕꯤꯒꯦ
ꯍꯣꯏ ꯍꯣꯏ ꯌꯥꯏ ꯌꯥꯏ
ꯅꯪ ꯌꯥꯝ ꯐꯥꯎꯕꯒꯤ ꯋꯥꯅꯤꯅꯦ ꯍꯥꯏꯗꯣ
ꯎꯝ
ꯈꯪꯕꯔꯣ
ꯎꯝ ꯑꯃꯨꯛ ꯑꯃꯨꯛ ꯍꯥꯏꯔꯛꯑꯣ
ꯅꯪꯖꯦ ꯌꯥꯝ ꯐꯥꯎꯕꯩ ꯋꯥꯅꯦ
ꯎꯝ ꯎꯝ
ꯅꯀꯣꯛꯇ ꯇ꯭ꯔꯥꯟꯁꯐꯔ ꯇꯧꯁꯤꯔꯣ
ꯈꯪꯕꯗꯣ ꯑꯗꯨꯒ ꯑꯃꯨꯛ ꯑꯃ ꯗꯥꯏꯂꯣꯛ ꯑꯃ ꯂꯩꯕꯗꯣ
ꯀꯔꯤ ꯀꯔꯝꯕꯗ
ꯀꯤꯂꯣꯃꯤꯇꯔ ꯑꯁꯤ ꯀꯣꯏꯂꯥ ꯊꯥꯕꯁꯦ ꯀꯤꯂꯣꯃꯤꯇꯔ ꯑꯁꯤ ꯀꯤꯂꯣꯃꯤꯇꯔ ꯀꯨꯟ ꯆꯪꯕꯁꯦ ꯀꯣꯏꯂꯥ ꯗ꯭ꯔꯝ ꯀꯌꯥ ꯆꯪꯗꯣꯏꯅꯣ ꯅꯪ ꯈꯪꯕꯔꯣ ꯍꯥꯏꯗꯣ ꯅꯪ ꯈꯪꯕ꯭ꯔꯣ
ꯈꯪꯗꯦ
ꯑꯣ ꯒꯤꯅꯤꯏ ꯔꯤꯀꯣꯠ ꯍꯥꯏꯗꯣ
ꯅꯣꯛꯅꯤꯡꯕꯅꯦ ꯁꯤ ꯕꯣꯅꯤꯁꯤꯀꯣ ꯑꯩꯒꯤ ꯐꯦꯚꯣꯔꯥꯏꯠ ꯑꯦꯛꯇꯔ ꯃꯅꯤ ꯃꯩꯇꯩꯒꯤꯗꯀꯣ
ꯕꯣꯅꯤ ꯔꯥ
ꯍꯣꯏ ꯕꯣꯅꯤꯒ ꯔꯇꯟ ꯑꯗꯨꯒ ꯀꯩꯅꯣ ꯀꯕꯣꯛ ꯂꯥꯏ ꯍꯩꯗꯣ
ꯀꯕꯣꯛꯂꯩ ꯀꯕꯣꯛꯂꯩ
ꯀꯥꯕꯣꯛꯂꯩ ꯗꯣ ꯈꯪꯕ꯭ꯔꯣ ꯗ ꯗꯁꯥꯅꯤꯍꯦ ꯍꯩꯩꯗꯣ
ꯅꯨꯄꯥꯔꯣ ꯅꯨꯄꯤꯔꯣ
ꯅꯨ ꯅꯨꯄꯥꯅꯤ ꯍꯦ ꯀꯩꯅꯩꯅꯣ ꯍꯣꯏ ꯍꯣꯏ ꯗꯁꯥꯅꯤ ꯍꯩꯗꯣ
ꯑꯥ ꯑꯥ ꯑ
ꯑꯗꯨꯒ ꯀꯩꯅꯣ ꯃꯥ ꯃꯥꯁꯦ ꯥꯕꯥꯏꯔꯦꯜ ꯕꯥꯏꯔꯦꯜ ꯌꯝ ꯆꯠꯄꯅꯦ ꯑꯗꯨ ꯕꯤꯗꯤꯌꯣꯗꯣ ꯃꯥ ꯇꯨꯝ ꯍꯥꯏꯗꯤ ꯁꯤꯕ ꯁꯥꯔꯒꯀꯣ
ꯎꯝ ꯑꯥ ꯑꯥ ꯑꯥ ꯑ ꯃꯃꯤꯡꯗꯣ
ꯀꯕꯣꯛꯂꯩ ꯀꯕꯣꯛꯂꯩ ꯗꯣ ꯃꯥꯗꯣ ꯁꯤꯕ ꯁꯥꯔꯒ ꯑꯇꯣꯞꯄꯁꯤꯡꯅ ꯄꯩꯁꯥ ꯑꯇꯣꯞꯄ ꯑꯗꯨꯝ ꯊꯝꯃꯤꯅ ꯑꯥ ꯇꯔꯥ ꯆꯠꯄꯤꯒꯨꯝꯕ ꯅꯠꯇꯕꯒ ꯆꯥꯃ ꯑꯗꯨꯒ ꯀꯨꯟ ꯀꯨꯟꯊ꯭ꯔꯥ ꯑꯗꯨꯝ ꯊꯝꯃꯦꯅ ꯑꯗꯨꯒ ꯅꯨꯄꯥ ꯑꯃꯅ ꯆꯥꯟꯗꯤ ꯊꯝ ꯇꯥꯟꯗꯤ ꯃꯥꯒꯤ ꯃꯃꯥ ꯍꯥꯏꯗ ꯊꯝꯕꯗꯣ ꯑꯩ ꯀꯩꯅꯣ ꯆꯞꯃ ꯆꯠꯄꯤ ꯀꯩꯅꯣ ꯃꯥꯅ ꯍꯥꯏꯗꯣ ꯑꯩꯁꯨ ꯀꯥꯎꯈ꯭ꯔꯦꯅꯤ
ꯑꯩꯁꯨ ꯑꯗꯨꯃꯗꯤ ꯈꯪꯗ꯭ꯔꯦ ꯑꯗꯨꯝ
ꯗꯥꯏꯂꯣꯛꯄꯨꯗꯤ ꯌꯥꯕꯅꯦ ꯑꯗꯨ ꯅꯨꯄꯥꯁꯨ ꯀꯣ
ꯁꯣꯏꯑꯦ ꯌꯥꯝ ꯐꯩ ꯗꯥꯏꯂꯣꯛꯇꯣ
ꯍꯧꯖꯤꯛ ꯍꯧꯖꯤꯛꯇꯤ ꯃꯅꯤꯄꯨꯔꯗ ꯂꯩꯕ꯭ꯔꯣ
ꯑꯥꯎ ꯑꯁ ꯇꯨꯝꯅꯤꯡꯉꯦ
ꯍꯦ ꯍꯦ ꯍꯦ ꯇꯨꯝ ꯀꯥꯎꯔꯝꯂꯅꯤ
ꯎꯝ ꯅꯨꯡꯊꯤꯜꯗꯗꯤ ꯐꯖꯅ ꯋꯥꯔꯤ ꯁꯥꯏꯌꯦꯕꯀꯣ ꯍꯧꯖꯤꯛꯇꯤ ꯇꯨꯝꯅꯤꯡꯕꯒꯤ ꯀꯣꯛꯇ ꯀꯌꯥ ꯆꯪꯗ꯭ꯔꯦꯕ ꯑꯁꯤ ꯍꯥꯏꯅꯤ ꯍꯥꯏꯔꯣꯏ ꯍꯥꯏꯕꯗꯣ
ꯑꯩꯗꯤ ꯑꯁꯤ ꯕꯣꯜ ꯕꯣꯜ ꯂꯣꯏꯔꯗꯤ ꯑꯃꯨꯛꯀ ꯒꯦꯝ ꯁꯥꯟꯅꯔꯅꯤ ꯑꯗꯨꯒ
ꯑꯁ ꯅꯪꯗꯤ ꯇꯨꯝꯅꯤꯡꯉꯥꯏ ꯃꯇꯝ ꯂꯩꯇꯦꯅ ꯑꯗꯨꯗꯤ
ꯋꯥꯟ ꯊꯔꯇꯤꯒꯤ ꯑꯃꯨꯛ ꯑꯁ